ꯎꯝ ꯉꯁꯤ ꯉꯁꯤ ꯂꯣꯏꯁꯤꯜꯂꯒ ꯑꯩ ꯌꯦꯜꯂꯛꯑꯔꯣꯏ ꯑꯃꯨꯛ ꯍꯟꯅꯥ
ꯎꯝ ꯅꯍꯥꯟ ꯔꯥꯖꯅ ꯑꯩꯉꯣꯟꯗ ꯀꯃꯦꯟꯗ ꯍꯤꯒꯥꯏ ꯋꯥ ꯇꯧꯔꯦ ꯍꯥꯏꯕꯗꯣ
ꯎꯝ
ꯑꯗꯨꯗꯣ ꯑꯩꯅ ꯑꯃꯨꯛ ꯃꯥꯏꯀꯃꯦꯟꯗ ꯍꯤꯒꯥꯏꯋꯥ ꯇꯧꯁꯟꯕꯅꯦꯕ ꯉꯔꯥꯡꯁꯦ
ꯎꯝ
ꯍꯥ
ꯎꯝ
ꯀꯣꯂꯦꯖꯀꯤ ꯃꯥꯅ ꯀꯥꯡꯒꯤ ꯈꯦꯆꯤ ꯄꯤꯔꯛꯅꯕ ꯂꯩꯖꯗꯦꯅ ꯍꯥꯏꯕ ꯑꯩꯅ ꯀꯣꯂꯦꯖꯀꯤ ꯏꯅꯥꯎ ꯄꯤꯗꯨꯅ ꯄꯤꯔꯛꯅꯤ ꯍꯥꯏꯍꯧꯋꯤꯗꯥꯅ ꯍꯥꯏꯕ ꯑꯩꯅ
ꯎꯝ ꯎꯝ
ꯑꯗ ꯃꯥꯅ ꯃꯥꯒꯤꯗꯨ ꯑꯃꯨꯛ ꯃꯥꯏ ꯑꯉꯥꯡꯗꯨꯅ ꯃꯥꯏ ꯅꯨꯄꯤꯗꯨꯅ ꯂꯣꯏꯕꯤꯔ ꯃꯥꯜꯂꯦ
ꯑꯣ ꯀꯃꯦꯟꯗꯨꯗ
ꯀꯃꯦꯟꯗꯨ ꯏꯁꯀ꯭ꯔꯤꯟ ꯁꯣꯠꯀ ꯂꯧꯔꯒ ꯊꯥꯔꯕꯖꯥꯠꯅꯦ ꯑꯉꯥꯡꯗꯨꯅ ꯃꯉꯣꯟꯗ ꯑꯗꯨꯒ ꯀꯩꯅꯣ ꯃꯥ ꯍꯥꯏꯁꯦ ꯇꯧꯔꯖꯥꯅꯦ
ꯑꯗꯨꯅ‌ꯦ ꯅꯪꯁꯨ ꯃꯇꯥꯡ ꯆꯥꯅꯅꯕ ꯌꯦꯡꯉꯤꯅꯤ
ꯑꯣ ꯈꯨꯗꯣꯡꯆꯥꯥꯕ ꯑꯩꯅ ꯑꯩꯅ ꯅꯍꯥꯟꯗꯩ ꯉꯥꯏꯔꯤꯕꯅꯤ
ꯑꯗꯣ ꯊꯥꯟꯅꯁꯤꯗ ꯑꯝꯇ
ꯀꯩꯌ‌ꯦꯕ
ꯏꯪꯪꯂꯦꯟ ꯑꯣꯔ ꯑꯔꯖꯦꯟꯇꯤꯅꯥ
ꯊꯥꯅꯔꯣꯏ ꯊꯥꯅꯔꯣꯏ ꯒ꯭ꯌꯥꯟ ꯆꯥꯟ ꯑꯩ ꯍꯧꯖꯤꯛ
ꯑꯩ ꯃꯤꯡ ꯒ꯭ꯌꯥꯟ ꯆꯥꯟ ꯀꯧꯕꯔꯅ‌ꯦ ꯑꯦ
ꯍꯣꯏ
ꯑꯁ ꯑꯩ ꯊꯥꯅꯤꯡ ꯅꯪ ꯌꯥꯝ ꯀꯤꯕ ꯇꯜꯂꯤ
ꯅꯍꯥꯟꯈꯩ ꯅꯍꯥꯟꯁꯦ ꯍꯥꯏꯔꯛꯇ꯭ꯔꯒ ꯅꯪꯅ
ꯑꯗꯤ
ꯑ ꯈꯛꯇ ꯄꯣꯔꯔꯝꯗꯥꯏꯗ ꯊꯥꯅꯥꯁꯤꯗꯤ ꯀꯩꯅꯣ
ꯁꯨꯃꯥꯏꯅ ꯇꯧꯔꯁꯤꯅꯦ ꯅꯪꯅ ꯅꯨꯡꯉꯥꯏꯗꯧꯕ ꯑꯣꯞꯁꯥꯟ ꯑꯃ ꯄꯨꯊꯣꯔꯛꯑꯒꯦ
ꯀꯅꯦ ꯍꯥꯏ
ꯎꯝ ꯁꯧꯃꯥꯢ ꯇꯧꯔꯁꯤ ꯑ ꯅꯪꯅ ꯈꯨꯗꯝ ꯑꯣꯏꯅ ꯍꯥꯏ ꯁꯤꯒꯤ ꯑꯥ ꯏꯁꯄ ꯏꯁꯄꯦꯟꯒꯗꯤ ꯁꯣꯏꯗꯅ ꯑꯃ ꯁꯥꯟꯅꯔꯅꯤꯅ ꯀꯥꯕꯗꯨꯒ
ꯏꯁꯄꯦꯟ ꯗ ꯊꯥꯔꯦ ꯑꯩ
ꯉꯥꯢꯈꯣ ꯉꯥꯢꯈꯣ ꯍꯥꯏ ꯇꯥꯎ ꯑꯩꯅ ꯑꯥꯔꯖꯦꯟꯇꯤꯅꯥ ꯅꯠꯇ꯭ꯔꯒ ꯉꯁꯤ ꯑꯥꯔꯖꯦꯟꯇꯤꯅꯥ ꯅꯠꯇ꯭ꯔꯒ ꯏꯪꯂꯦꯟꯗ ꯊꯥꯔꯅꯤꯗꯅ ꯊꯥ ꯃꯇꯝꯁꯤꯗ ꯀꯩꯒꯨꯝꯕ ꯑꯩꯅ ꯀꯥꯔꯦ ꯈꯜꯂꯣꯅꯦ ꯑꯩꯅ ꯏꯪꯂꯦꯟ ꯊꯥꯔꯦ ꯏꯪꯂꯦꯟꯗ ꯀꯥꯔꯦꯕ
ꯎꯝ
ꯌꯥꯔꯦ ꯑꯩꯅ ꯀꯥꯔꯦ ꯑꯗꯨ ꯂꯨꯄꯥꯥ ꯆꯥꯝꯃ ꯂꯩꯔꯦꯀꯣ ꯑꯗꯨꯒ ꯏꯁꯄꯦꯟꯒ ꯏꯪꯂꯦꯟꯒ ꯑꯃꯨꯛ ꯁꯥꯟꯅꯔꯛꯑꯅꯤꯗꯅ
ꯑꯝ
ꯁꯥꯟꯅꯕꯁꯤꯗ ꯅꯪꯅ ꯏꯪꯂꯦꯟ ꯊꯥꯔꯅꯤ ꯏꯁꯄꯦꯟ ꯊꯥꯔꯤꯕꯅꯤ ꯍꯥꯏꯗꯤ ꯑꯅꯤꯃꯛꯁꯤꯗ ꯅꯪꯅ ꯊꯥꯕꯗꯨꯅ ꯀꯥꯔꯦꯅ ꯈꯜꯂꯣꯕ
ꯍꯣꯏ ꯈꯪꯗꯦ ꯑꯩ ꯑꯗꯨꯒꯨꯝꯕ ꯑꯝꯇ ꯌꯥꯎꯅꯤꯡꯗꯦ ꯀꯌꯥꯁꯥꯏ ꯑꯩ
ꯀꯔꯤꯒ ꯆꯥꯗ ꯍ ꯀꯔꯤꯒ ꯆꯥ
ꯍꯣꯏ ꯁꯣꯔꯤ ꯋꯥꯪꯒꯤ
ꯑꯩꯅ ꯀꯤ ꯀꯤ ꯑꯩꯈꯣꯏꯗꯤ ꯀꯤ
ꯇꯥꯜꯂꯦ
ꯇꯜꯂ ꯇꯣꯛꯎꯨ
ꯕꯤꯠꯒ ꯂꯩꯇꯦ ꯗꯤꯟꯗꯤ ꯌꯥꯝ ꯆꯠꯅꯤꯡꯕꯅꯦ ꯑꯩꯗꯤ ꯗꯤꯟꯗꯤ
ꯁꯨꯏ ꯁꯨꯏ ꯁꯨꯏ ꯁꯨ ꯉꯔꯥꯡꯗꯤ ꯗꯥ ꯕ꯭ꯂꯦꯀꯤ ꯑꯣꯏꯒ ꯋꯥꯔꯤ ꯁꯥꯟꯅꯩꯌꯦ
ꯎꯝ
ꯀꯌꯥꯝ ꯄꯨꯡ ꯕꯥꯔꯣ ꯕꯥꯔꯣ ꯌꯎꯒꯦꯔ
ꯑꯦ ꯗꯥ ꯕꯂꯤꯛꯀꯤꯒꯤ ꯎꯝ ꯗꯥ ꯕꯂꯤꯛꯀꯤꯒꯤ ꯁꯥꯏ ꯑꯃ ꯂꯩꯍꯦ
ꯎꯝ
ꯑꯗꯨ ꯍꯥꯢꯔꯒ ꯑꯃ ꯑꯩꯈꯣꯏꯒꯤ ꯑꯃ ꯎꯝ ꯑꯗꯨꯒ ꯑꯃ ꯕꯣꯠ ꯖꯦꯅꯦꯔꯦꯟ ꯁꯦꯀꯦꯇꯔꯤ ꯊꯣꯛꯈꯤꯕꯤ ꯀꯩꯅꯣꯗꯣ ꯅꯨꯕꯤꯗꯣ ꯈꯪꯉꯤꯕ꯭ꯔꯥ ꯀꯩꯅꯣꯒꯤꯗ
ꯀꯦꯡꯒꯦ
ꯍꯣꯏ
ꯈꯪꯗꯦ
ꯑꯁ ꯀꯩꯅꯣꯗꯣ ꯎꯝ ꯀꯥꯎꯑꯔꯦꯅꯦ ꯃꯃꯤꯡꯗꯣ ꯁꯨꯝ ꯅꯤꯡꯁꯤꯡꯉꯛꯅꯤ ꯀꯩꯅꯣ ꯍꯥꯥꯅ ꯀꯩꯅꯣꯝ ꯍꯥꯏ ꯇ ꯁꯛꯀꯤ ꯍꯧꯖꯤꯛꯁꯦ ꯈꯨꯉꯨꯞ ꯁꯨꯕꯒꯤ ꯇ꯭ꯔꯦꯟꯅꯤꯡ ꯀꯟꯅ ꯆꯠꯂꯤꯕ
ꯍꯣꯏ ꯈꯣꯡꯣꯛ ꯇꯣ ꯍꯣꯏ
ꯑꯩ ꯑꯗꯨꯝ ꯇꯝꯁꯤꯟꯖꯤꯔ ꯈꯪꯗꯦ
ꯇꯝꯖꯥꯂꯣ ꯅꯪꯗꯤ ꯄꯥꯛꯁꯟꯅꯤ ꯑꯗꯨꯅꯁꯨ ꯍꯦꯜ
ꯏꯁ ꯇꯤꯁꯤ ꯅꯪ ꯈꯨꯝ ꯑꯃ ꯀꯩꯅꯣ ꯇꯧꯕꯗ ꯂꯨꯄꯥ ꯀꯌꯥ ꯂꯣꯏꯅ ꯈꯪꯕ꯭ꯔꯥ ꯂꯤꯁꯤꯡ ꯑꯃ ꯆꯅꯤꯒ ꯂꯧꯋꯦ ꯀꯩꯅꯣꯒꯤꯗ ꯃꯤꯜꯇꯟꯒꯤꯅꯦ ꯃꯤꯇꯜꯒꯤ ꯂꯤꯁꯤꯡ ꯑꯃ ꯆꯅꯤꯄꯥꯟ ꯄꯤꯕ ꯈꯣꯡꯎꯞꯁꯦ ꯂꯨꯄꯥ ꯃꯥꯁꯤ ꯌꯥꯔꯛꯇ꯭ꯔꯦꯕꯀꯣ ꯌꯥꯔꯛꯇꯕꯗꯤ ꯉꯥꯡꯈꯠꯂꯛꯄ ꯍꯥꯏꯇꯥꯔꯦ
ꯈꯨꯉꯨꯞꯇꯨ ꯁꯦꯝꯕꯗ ꯂꯨꯄꯥ ꯂꯤꯁꯤꯡ ꯑꯃꯒ ꯆꯅꯤꯄꯥꯟ ꯄꯤꯕꯒꯨꯝꯗꯣ ꯁꯦꯡꯗꯣꯛꯄꯗ ꯂꯤꯁꯤꯡ ꯑꯃ ꯆꯅꯤ ꯂꯣꯏ ꯐꯥꯒꯤꯔꯥ
ꯋꯥ
ꯄꯩꯁꯥ ꯊꯤ ꯂꯧꯋꯦ ꯍꯥꯏ ꯍꯥꯏꯗꯤ ꯄꯩꯁꯥꯗꯣ ꯐ꯭ꯔꯤꯗ ꯐꯪꯕ ꯆꯞ ꯃꯥꯟꯩ ꯍꯥꯏꯕ
ꯋꯥ ꯁꯨꯕꯗ ꯆꯪꯗꯣꯏꯗꯨꯗꯤ
ꯎꯝ ꯀꯩꯁꯨ ꯆꯪꯗꯦꯌꯦ ꯏꯤꯗꯥꯛ
ꯍꯥꯐ ꯀꯦꯖꯗꯤ
ꯑꯗꯣ ꯂꯄꯥ ꯆꯝꯉꯥ ꯐꯥ ꯆꯪꯉꯣꯏ ꯍꯥꯏꯕ ꯆꯝ ꯆꯅꯤꯇꯅꯦ ꯍꯥꯏꯕ
ꯎꯝ ꯑꯣꯀꯦ ꯊꯝꯖꯔꯣ
ꯅꯩꯗꯤ ꯅꯩ ꯎꯝ
ꯑꯩꯩ ꯈꯣꯡꯉꯨꯞ ꯃꯌꯥꯝ ꯑꯃꯁꯨ ꯂꯩꯔꯤꯕ ꯁꯨ ꯇꯧꯕ
ꯅꯪ ꯑꯄꯠꯄꯗꯨ ꯅꯠꯇꯤꯌꯦ ꯁꯤꯗꯤ ꯁꯤꯗꯤ ꯑ ꯇꯥꯡꯃꯠꯇꯅꯦ
ꯎꯝ ꯇꯥꯡ ꯋꯥꯊꯩ ꯁꯨꯗꯣꯏꯁꯦ ꯅꯪꯅ ꯑꯩꯒꯤ
ꯆꯨꯔꯣꯏ ꯆꯨꯔꯣꯏ ꯅꯪꯒꯤꯗꯤ ꯃꯃꯜ ꯍꯦꯟꯅ ꯂꯧꯈꯠꯂꯒ ꯂꯤꯁꯤꯡ ꯑꯍꯨꯝ ꯑꯍꯨꯝ ꯂꯧꯅꯤ ꯂꯤꯁꯤꯡ ꯑꯍꯨꯝꯂꯣ ꯃꯊꯪ ꯂꯩ ꯆꯔ
ꯆꯥꯛ ꯆꯥꯔꯣ ꯍꯥꯏꯔꯣ
ꯀꯤꯍꯣꯝ ꯍꯥꯏꯕꯅꯤ ꯇꯧꯅꯤꯡꯕ ꯃꯥꯜꯂꯤꯗ
ꯅꯠꯇꯦꯍꯦ ꯁꯨꯝ ꯍꯪꯕ ꯊꯃꯅꯤ ꯁꯤ ꯂꯣꯏꯔꯦ ꯃꯊꯪ ꯑꯃꯨꯛ ꯁꯥꯟꯅꯔꯁꯦ ꯍꯣꯔꯦꯜ ꯑꯃꯨꯛ ꯑꯩꯟꯕ ꯌꯥꯎꯕꯤꯔꯨꯗ꯭ꯔꯦꯗꯤ ꯃꯤ ꯑꯩꯈꯣꯏ ꯃꯥ ꯆꯥꯛ ꯂꯣꯏꯁꯤꯟꯕ ꯌꯥꯎꯕꯤꯔꯨꯒꯦ ꯂꯣꯏꯗꯣꯏꯔꯗꯨꯕꯨ ꯀꯩꯅꯣ ꯍꯣꯔꯦꯜꯗꯥꯡ
ꯍꯣꯔꯦꯅ ꯍꯣꯏ
ꯍꯣꯔꯦꯟꯒꯤ ꯈꯔ ꯈꯛꯑꯣ ꯀꯌꯥ ꯋꯥꯠꯂꯤ ꯃꯉꯥ ꯋꯥꯠꯂꯤꯕ
ꯉꯥ ꯐꯥꯗ꯭ꯔꯦ
ꯑꯦ ꯁꯤ ꯂꯣꯏꯒꯤ ꯈꯪꯉ ꯑꯩ ꯅꯨꯡꯉꯥꯏꯇꯦꯕꯣ
ꯅꯨꯡꯉꯥꯏꯇꯦ ꯍꯥꯏꯔꯣ
ꯎꯝ ꯃꯈꯥ ꯑꯃꯨꯛ ꯇꯧꯖꯔꯗꯤ ꯐꯅꯤ
ꯇꯧꯖꯔꯛꯀꯅꯤ ꯇꯧꯗ꯭ꯔꯦ ꯂꯣꯏꯔꯣꯏ ꯍꯥꯏꯗꯤ ꯑꯇꯣꯞꯄ ꯄ꯭ꯔꯣꯖꯦꯛ ꯂꯥꯛꯇꯣꯏ ꯑꯣꯏꯔꯝꯅꯤꯌꯦ
ꯈꯪꯗꯤꯌꯦꯗꯣ
ꯐꯗꯧꯕ
ꯑꯗꯨꯅꯦ ꯏꯃꯥꯒ ꯆꯠꯂꯒ ꯏꯃꯥꯒ ꯑꯝꯇ ꯑꯃꯨꯀ ꯋꯥꯔꯤ ꯁꯅ ꯃꯅ ꯉꯔꯥꯡ ꯑꯩ ꯂꯥꯛ ꯑꯣ ꯄꯣꯜ ꯐꯥꯏꯅꯦꯜꯗꯣ ꯌꯦꯡꯃꯤꯟꯅꯁꯦꯅ ꯍꯥꯏꯔꯛꯑꯦꯕ
ꯎꯝ
ꯑꯩ ꯌꯥꯎꯗ꯭ꯔꯗꯤ ꯅꯨꯡꯉꯥꯏꯇꯦ ꯃꯣꯏꯗꯣ ꯑꯗꯨꯒꯤ
ꯃꯥ ꯌꯥꯎꯗ꯭ꯔꯗꯤ ꯅꯨꯉꯥꯏꯇꯦ ꯍꯥꯏꯔꯕ
ꯎꯝ ꯍꯣꯏ ꯑꯩꯗꯤ ꯃꯌꯥꯝꯒꯤ ꯊꯋꯥꯏꯅꯤ ꯍꯣꯏ
ꯊꯋꯥꯏꯔꯣ ꯊꯤꯋꯥꯏꯔꯣ
ꯅꯦ ꯃꯈꯈꯦ ꯊꯥꯏ ꯃꯥꯏꯔꯦꯟ ꯊꯣꯡꯒꯅꯪ ꯅꯨꯡꯁꯤꯌꯦ
ꯅꯪ ꯅ ꯊꯧ ꯃꯨꯁꯨ ꯔꯟꯖ ꯃꯥꯔ ꯊꯧꯅ ꯃꯥ
ꯑꯗꯨꯅꯦ ꯑꯩꯈꯣꯏ ꯃꯥꯅ ꯊꯣꯛꯣꯡꯉꯒꯦ ꯑꯗꯨꯅ ꯅꯨꯡꯁꯤꯕ
ꯋꯥꯅꯉ ꯁꯤꯗꯅꯤ ꯗꯤꯕꯅꯦ ꯄꯔ ꯍꯦ
ꯅꯅꯥ ꯄ ꯌꯥꯔꯔꯤ ꯀꯥꯁꯣ
ꯃꯤꯁꯦꯁ ꯊꯔꯦꯒ
ꯎꯝ
ꯀꯃꯦꯟꯗ ꯃꯣ ꯍꯥꯏꯒꯣ ꯑ ꯏꯁꯥꯅ ꯍꯥꯏꯕ ꯀꯃꯦꯟꯗ ꯑꯃꯨꯛ ꯕꯦꯝꯃ ꯌꯥꯗ꯭ꯔꯔꯤꯌꯦ ꯅꯣꯏ ꯈꯔ ꯇꯣ ꯁꯥꯎꯅꯔꯅꯅꯨꯡꯥꯏ
ꯁꯣꯔꯤ ꯁꯣꯔꯤ ꯑꯩꯉꯣꯟꯗ ꯇꯧ ꯌꯥꯕ꯭ꯔꯣ ꯅꯣꯏꯅꯅ ꯍꯥꯏꯌꯦꯕ ꯑꯩꯅ ꯋꯥꯔꯤꯒ ꯀꯌꯥ ꯁꯥꯟꯅꯗ꯭ꯔꯦ ꯍꯦꯍꯦ ꯊꯦꯝꯃꯨ ꯊꯦꯝꯃꯨ ꯍꯥꯏ ꯇꯥꯗ꯭ꯔꯦꯕꯣꯟ ꯅꯥ ꯄ ꯍꯥꯏꯕ ꯌꯥꯗ꯭ꯔꯦ ꯍꯥꯏꯕ ꯆꯂ ꯐꯤꯔꯤꯌꯥ ꯁꯦꯡꯉꯕꯣꯅꯦ ꯅꯦꯃꯥꯔ ꯖꯨꯅꯤꯌꯔ ꯅꯣꯡ ꯊꯣꯡꯕ ꯦ
ꯕꯤꯔꯌꯥꯅꯤ ꯕꯤꯔꯌꯥꯅꯤ ꯑꯩꯗꯤ ꯕꯤꯔꯌꯥꯅꯤ ꯌꯥꯝ ꯀꯟꯅ ꯍꯥꯎꯕ ꯑꯣꯏꯗꯤꯌꯦ
ꯑꯩꯁꯨ ꯕꯤꯌꯥꯅꯤ ꯌꯥꯝ ꯀꯟꯅ ꯄꯥꯝꯕꯗꯤ
ꯍꯥꯎ ꯍꯝꯗꯤ ꯆꯥꯗ꯭ꯔꯤꯕ ꯐꯔꯗꯤ ꯈꯪꯗꯦꯀꯣ
ꯑꯦ ꯑꯍꯥꯎꯕ ꯍꯥꯏꯗꯤꯦ ꯐꯖꯥꯎ ꯑꯣꯏꯔꯁꯨ ꯑꯩꯒꯤ ꯇꯥꯏꯞ ꯑꯣꯏꯗꯦꯕ ꯕꯤꯔꯌꯥꯅꯤꯁꯦ
ꯑꯩꯗꯤ ꯀꯂꯅꯦ ꯍꯥꯏꯗꯤ ꯄꯒ ꯆꯅꯤ ꯌꯥꯡꯈꯩ ꯆꯅꯤ ꯍꯨꯝꯐꯨꯒ ꯄꯤꯕꯗ ꯑꯗꯨꯝ ꯆꯥ ꯑꯗꯣ ꯌꯥꯝ ꯀꯣꯏꯅ ꯇꯥꯡꯕ ꯑꯣꯏꯗ꯭ꯔꯒꯁꯨ ꯃꯦꯗꯤꯌꯝꯅꯤꯅꯗꯣ ꯑꯗꯣ ꯍꯥ ꯍ ꯊ ꯌꯥꯔ
ꯇꯥꯡ ꯄꯣ ꯇꯥꯡꯗꯅꯕ ꯈꯪꯗꯦ ꯑꯍꯥꯎꯕ ꯃꯤꯅ ꯅꯍꯥꯟꯉꯩ ꯍꯥꯏꯅꯕꯗꯨꯅ ꯇꯥꯔꯒꯁꯨ ꯄꯥꯝꯕ ꯑꯣꯏꯗꯦꯕ
ꯔꯥꯏꯇꯥ ꯑꯒ ꯍꯥꯏ ꯂꯩ ꯃꯥꯂꯦ ꯆꯥꯅꯕ
ꯗ꯭ꯔꯥꯏꯗꯥ ꯅꯪ ꯉꯧꯕ ꯑꯃ ꯂꯩ
ꯑꯣ ꯑꯗꯨꯕꯨ ꯆꯥꯎꯔꯗꯤ ꯍꯥꯎꯋꯦ ꯍꯥꯏ
ꯈꯪꯗꯦꯗ ꯀꯩꯁꯨ ꯄꯥꯝꯕꯗꯤ ꯑꯣꯏꯗꯦꯗ ꯍꯥꯎꯕꯨꯗꯤ ꯍꯥꯎꯔꯖꯨ
ꯔꯥꯏꯅꯨꯒ ꯑꯣꯏꯅ ꯌꯥꯥꯖꯤꯔ ꯔꯥꯏꯅꯨꯒ
ꯍꯩꯅꯗꯕ ꯃꯤ ꯂꯩꯕꯅꯦꯍꯦ ꯔꯥꯏꯇꯥꯗꯣ ꯂꯣꯏ ꯍꯩꯅꯕꯗꯤ ꯑꯣꯏꯗꯕꯅꯦ
ꯁꯤꯒꯨꯝ ꯃꯅꯝ ꯅꯝꯃꯦ ꯍꯥꯏꯌꯦ
ꯀꯔꯤ
ꯑꯗꯨꯒꯗꯤꯒꯨꯝꯕ ꯅꯝ ꯅꯝꯃꯦ ꯍꯥꯌꯦꯕ
ꯐꯗꯤꯒꯣꯝꯒ ꯇꯧꯔꯒ ꯇꯣꯡꯗꯣꯏ ꯑꯣꯏꯔꯝꯅꯤ ꯁꯪꯒꯣꯝꯒ
ꯇꯥꯏꯇ ꯍꯥꯏꯕ ꯅꯠꯇꯤ ꯑꯗꯨꯅ ꯔꯥꯏꯅꯣ ꯍꯥꯏꯕꯅꯦ
ꯎꯝ ꯎꯝ ꯎꯝ ꯍꯣꯏꯁꯦ
ꯌꯥꯥꯏꯅ ꯑꯣꯏꯅ ꯖꯥꯏꯌꯦꯕ ꯑꯗꯨ ꯗꯦꯠ ꯀꯌꯥꯗ ꯂꯥꯛꯇꯧ ꯃꯥꯟꯒꯦ ꯌꯨꯝꯗ ꯌꯨꯝꯗꯒꯤ
ꯈꯪꯗꯦꯕꯣ
ꯍꯥꯏ ꯉꯝꯗ꯭ꯔꯦ ꯁꯤꯕ ꯍꯥꯏꯉꯝꯗ꯭ꯔꯤ
ꯍꯥꯏꯕ ꯉꯥꯡꯗꯦ ꯑꯩ
ꯎꯝ
ꯃꯔꯥ ꯂꯩꯖꯗ꯭ꯔꯕ ꯃꯤ
ꯌꯥ ꯅꯣꯅ ꯆꯒꯤ ꯅꯪꯁꯨ ꯑꯖꯤ ꯀꯥꯟꯅ ꯐꯔꯔꯕ ꯄ ꯑꯅꯤꯅꯤ ꯁꯦꯝꯕꯁꯤꯗꯤ ꯌꯥꯎꯖꯒꯤꯖꯅꯤ ꯆꯦꯛꯁꯤꯜꯂꯨ
ꯑꯩ ꯊꯤꯗꯕ ꯌꯥꯎꯗꯣꯏꯕ
ꯑꯗꯨꯗ ꯃꯥꯏꯇ꯭ꯔꯤ ꯌꯦꯌꯥ ꯂ ꯂꯩꯒ ꯌꯦꯟꯖꯒꯤꯖꯅꯤ
ꯎꯝ ꯑꯍꯨꯝ ꯑꯗꯨꯝ ꯆꯦꯜꯂꯣ ꯍꯥꯏ ꯃꯤꯅꯦ
ꯗꯨꯒ ꯑꯍꯨꯝ ꯆꯦꯜꯂ ꯇꯣꯉꯥꯟ ꯆꯥꯖꯦ ꯇꯉꯥꯟ ꯆꯥꯖꯦꯅ
ꯎꯝ ꯅꯨꯄꯤꯁꯤꯒ ꯏꯃꯥ ꯄꯤꯖꯒꯔꯣ
ꯎꯝ ꯑꯩ ꯌꯨꯝ ꯁꯥꯔꯖꯦꯕ
ꯑ
ꯊꯕ ꯑꯃꯒꯩꯅ
ꯍꯥꯥ
ꯀꯅꯝ ꯅꯠꯇꯦꯍꯦ ꯇꯧꯔꯤ
ꯑꯩ ꯌꯥꯝ ꯄꯥꯈꯠꯂꯦ ꯉꯁꯤꯁꯦ
ꯀꯔꯤꯒꯤꯅꯣ ꯍꯥꯏꯖꯦ
ꯑꯥꯔꯦꯟꯇꯤꯅꯥꯁ‌ꯦ ꯏꯪꯂꯦꯟꯗ ꯄꯣ ꯍꯧꯔꯗꯤ ꯑꯩ ꯀꯃꯥꯏ ꯇꯧꯅꯤ
ꯑꯗꯨ ꯄꯩꯁꯥ ꯍꯪꯕꯤꯌꯨꯖꯨ ꯌꯥꯗꯦ ꯑꯁ
ꯆꯂꯣ ꯁꯨꯛ ꯌꯥꯝꯅ ꯋꯥꯔꯤꯔꯤꯉꯩꯁꯤꯗ ꯀꯣꯟꯐꯤꯗꯦꯟꯁ ꯂꯩꯇꯅ ꯀꯃꯥꯏꯅ ꯄꯩꯁꯥ ꯇꯥꯟꯅꯗꯣꯏꯅꯣ
ꯍꯤꯡꯅꯣ ꯅꯪ ꯋꯥꯏꯖꯤꯅ
ꯏꯪꯂꯦꯟꯁꯦ ꯂꯤꯡꯉꯦ ꯍꯥꯏꯕꯅꯤꯅꯦꯍꯦ
ꯑꯩ ꯍꯥꯏꯖꯤꯅ ꯅꯪ ꯑꯄꯥꯝꯕ ꯑꯃ ꯈꯜꯂꯣ ꯍꯥꯏꯕꯅꯤꯅ
ꯑꯩ ꯑꯩꯗꯣ ꯑꯁꯦꯡꯕꯒꯤꯅꯦ ꯀꯩꯅꯣ ꯄꯥꯝꯃꯦꯕ ꯑꯥꯔꯖꯦꯟꯇꯤꯅꯥꯁꯦ ꯌꯥꯝ ꯄꯥꯝꯃꯦꯕ ꯈꯪꯕ꯭ꯔꯥ ꯅꯪ ꯒꯌꯥꯟ ꯇꯥꯕ꯭ꯔꯥ ꯑꯗꯨ ꯇꯥꯔꯒꯁꯨ ꯏꯪꯂꯦꯟꯒꯤ ꯃꯥꯡꯗꯗꯤ ꯑꯔꯖꯦꯟꯇꯤꯅꯥꯗ ꯊꯥꯖꯕꯗ ꯈꯤꯇꯪ ꯋꯥꯠꯂꯦꯕ ꯑꯗꯨꯅ ꯄꯩꯁꯥ